ꯛ ꯁꯨꯕ ꯑꯣꯏ ꯃꯔꯤꯔꯛ꯭ꯔꯣ ꯁꯤ ꯃꯉꯥꯔꯛ꯭ꯔꯣ
ꯈꯪꯗ꯭ꯔꯗ ꯀꯥꯎ ꯐ ꯀꯥꯟꯗ ꯑꯗꯨꯕꯨ ꯑꯣꯏꯔꯦ ꯑꯃꯕꯨ ꯑꯣꯏꯔꯦ ꯈꯪꯕ꯭ꯔꯥ ꯄꯤꯗꯨ ꯐꯣꯟꯅ ꯇꯧꯔꯛꯄꯒꯁꯦ ꯀꯩꯅꯣ ꯇꯧꯔꯕꯅꯦ ꯍꯥꯏꯕ ꯋꯥꯔꯤ ꯁꯥꯟꯅꯕ ꯑꯗꯨꯒꯒꯁꯦ ꯁꯅ ꯁꯟꯗ꯭ꯔꯦ ꯑꯁ ꯀꯩꯅꯣ ꯍꯟꯗꯛꯇꯤ ꯄꯥꯎꯒ ꯑꯃ ꯐꯥꯎꯕꯤꯔꯛꯇ꯭ꯔꯦꯅ ꯈꯪꯅꯕ ꯂꯩꯔꯕꯣ ꯀꯥꯏꯅ ꯇꯧꯔꯝꯃꯦꯕꯀꯣ ꯑꯗꯨꯏ ꯅꯠꯇꯦꯗꯥ ꯂꯩꯕꯩ ꯂꯩꯇꯕꯩ ꯋꯥ ꯅꯠꯇꯦ ꯑꯩ ꯊꯕꯛ ꯌꯥꯝ ꯁꯤꯜꯂꯦ ꯍꯥꯏꯒ
ꯍ
ꯍꯔ ꯍꯔ ꯕꯤ ꯂꯩꯔ ꯍꯥꯏ ꯉꯥꯎꯔꯕ ꯃꯣꯏꯁꯤꯕꯨꯣ
ꯃꯣꯏꯅ ꯍꯥꯏꯕꯗꯣ ꯇꯁꯦꯡꯅꯗꯤ ꯂꯧꯗꯤ ꯂꯧ ꯂꯧꯗꯕꯤꯗ ꯑꯗꯨꯝ ꯍꯥꯏꯗꯤ ꯇꯤꯟꯅꯔꯒ ꯑꯗꯨꯝ ꯂꯩꯕꯗꯤ ꯌꯥꯏꯅ ꯈꯜꯂꯦ ꯇꯁꯦꯡꯅ ꯍꯨ ꯀꯥꯝꯃꯤꯁꯦ ꯑꯥꯔ ꯀꯦ ꯑꯗꯨꯅꯅꯦ ꯍꯥꯏꯕ
ꯃꯥꯅ ꯑꯥꯔ ꯀꯦꯗꯨꯅꯤ ꯑꯗꯒꯤ ꯑꯩꯈꯣꯏꯒꯤ ꯁꯅꯥꯀꯟꯒꯤ ꯅꯨꯄꯤꯔꯣꯝꯒꯤ ꯑꯥꯔ ꯑꯥ ꯑꯥ ꯑꯥꯔꯒ ꯑꯦꯜꯒꯗꯣ ꯂꯦꯐ ꯔꯥꯏꯠꯇꯣ ꯑꯗꯨꯁꯨꯅꯦ ꯁꯨꯦ ꯀꯩꯅꯣꯝꯅꯤꯀꯣ ꯑꯁ ꯑꯐꯕ ꯅꯨꯄꯤ ꯑꯝꯇ ꯅꯠꯇ꯭ꯔꯕꯅꯦ
ꯅꯠꯇꯦ ꯅꯠꯇꯦ
ꯃꯥꯅꯦ ꯑꯣꯏꯗꯣꯏꯅꯦ ꯑꯗꯨꯒꯤꯔꯁꯨ ꯑꯣꯏꯕ꯭ꯔꯥꯁꯨ ꯈꯪꯄꯣꯠ ꯑꯦ ꯀꯩꯅꯣ ꯇꯧꯋꯤꯗꯣ ꯍꯧꯖꯤꯛꯐꯥꯎ ꯐꯪꯗꯅ ꯂꯩꯔꯤꯗꯣ
ꯈꯪꯗꯦ ꯑꯩꯈꯣꯏꯁꯨ ꯑꯩꯅ ꯍꯥꯏꯅꯤꯡꯉꯤꯗꯨꯅꯦ ꯑꯩꯁꯤꯁꯛꯇ ꯌꯦꯡꯉ ꯍꯥꯏꯕꯗ ꯑꯗꯨꯝ ꯌꯥꯝ ꯈꯪꯉꯦ ꯍꯥꯏꯔꯦꯣꯖꯤꯛ ꯍꯥꯏꯔꯗꯤ ꯑꯗꯨꯃꯥꯏꯅ ꯀꯩꯅꯣ ꯇꯧꯔꯣ ꯍꯥꯏꯕ ꯈꯔ ꯉꯥꯡꯉꯨꯔꯨꯅꯨ ꯍꯥꯏꯕ ꯑꯗꯨꯒꯤ ꯌꯥꯝ ꯆꯪꯉꯤꯕꯣ ꯑꯩꯈꯣꯏꯒꯤ ꯗꯥꯏꯕꯦꯇꯤꯛꯀꯤ ꯄꯟ ꯅꯨꯃꯤꯠꯇ ꯑꯃꯤꯦꯟ ꯍ
ꯐꯖꯅ ꯇꯥꯗ ꯏꯟꯇꯔꯅꯦꯠꯁꯦ ꯀꯩꯅꯣ ꯇꯧꯕꯒꯤ ꯑꯇꯒ ꯍꯥꯏꯔꯣ ꯇꯥꯏ
ꯇꯔ ꯑ ꯦꯕꯤ ꯏ ꯇ
ꯎꯝ
ꯑꯗꯨꯒꯤ ꯄ꯭ꯔꯖꯦꯟꯇꯦꯁꯟ ꯇꯧꯕ ꯅꯨꯃꯤꯠꯇ ꯑꯩꯅ ꯈ꯭ꯋꯥꯏ ꯂꯥꯁꯇ ꯄꯤꯗꯅ
ꯎꯝ
ꯈ꯭ꯋꯥꯏ ꯂꯥꯁꯇ ꯄꯤꯕꯗꯨꯅ ꯀꯣꯏꯁꯟ ꯁ꯭ꯂꯥꯏꯠ ꯃꯅꯨꯡꯗꯒꯤꯗꯤ ꯇꯣꯄꯤꯛ ꯉꯥꯡꯉꯤꯕ ꯇꯣꯄꯤꯛꯇꯨꯗꯤ ꯍꯪꯉꯛꯇꯗꯅ ꯃꯥꯅ ꯀꯩꯅꯣꯗꯒꯤ ꯍꯪꯉꯛꯄ
ꯀꯣꯆꯤ ꯀꯨꯔꯥꯡ ꯌꯥꯝ ꯇꯧꯕꯅꯦ ꯍꯥꯏꯕ ꯌꯥꯝ
ꯔꯤꯐ꯭ꯔꯦꯟꯁꯇ ꯀꯣꯏꯁꯟ ꯍꯪꯉꯛꯄꯗ ꯠꯇꯣ
ꯑꯝ
ꯑꯗꯨꯗꯒꯤ ꯃꯤ ꯃꯌꯥꯝ ꯃꯤ ꯃꯌꯥꯝ ꯅꯣꯛꯈꯔꯤꯗꯣ ꯈꯪꯍꯧꯗ꯭ꯔꯣ ꯔꯤꯐ꯭ꯔꯦꯟꯁꯁꯦ ꯀꯣꯏꯁꯟ ꯍꯪꯈꯤꯗꯅ ꯏꯁ ꯃꯃꯥꯡ ꯐꯝꯃꯒ ꯈꯪꯗ꯭ꯔꯕ ꯍꯔꯦ ꯀ꯭ꯔꯤꯁꯅ ꯂꯥꯛꯕ ꯅꯪ ꯀꯅꯥꯗ ꯇꯥꯔꯨꯒꯦ
ꯑꯩ ꯇꯁꯦꯡꯅ ꯑꯩꯒꯤ ꯄꯣꯠ ꯄ꯭ꯔꯤꯊꯤꯕꯤ ꯑꯃꯗ ꯂꯩꯖꯩ ꯍꯥꯏꯕ
ꯑꯩꯅ ꯍꯥꯏꯕꯗꯤꯅꯦ ꯑꯩꯅ ꯍꯥꯏꯕꯗꯤ ꯔꯤꯐ꯭ꯔꯦꯟꯁꯇꯒꯤ ꯀꯣꯏꯁꯟ ꯍꯪꯉꯛꯏꯁꯦ ꯀꯔꯤꯒꯤꯅꯣ ꯍꯥꯏꯁꯤꯅ ꯃꯥꯒꯤ ꯃꯅꯨꯡꯗꯨꯗ ꯍꯪꯉꯛꯑꯣ ꯑꯗꯨꯗꯨ ꯃꯥꯅ ꯍꯪꯉꯦꯕ ꯔꯤꯐ꯭ꯔꯦꯟꯁꯇꯨꯁꯨꯅꯦ ꯈꯪꯕꯣ ꯀꯃꯥꯏꯅ ꯍꯪꯒꯤ ꯈꯪꯕ ꯅꯪꯅ ꯁꯤ ꯁꯤꯖꯤꯟꯅꯩꯁꯦ ꯀꯔꯤ ꯃꯇꯥꯡꯒꯤꯅꯣ ꯀꯔꯤ ꯃꯔꯝꯒꯤꯅꯣꯁꯨ ꯍꯪꯗꯦ ꯍꯥꯏꯕ ꯅꯪ ꯁꯤ ꯁꯤꯖꯤꯟꯅꯩꯁꯦ ꯅꯪ ꯈꯪꯉꯕ ꯍꯥꯏꯅ ꯋꯥꯍꯪꯁꯤ ꯀꯅꯥꯅꯣ ꯔꯤꯖꯅꯦꯕꯜ ꯑꯣꯏꯕ꯭ꯔꯥ ꯍꯥꯏꯕꯅꯤꯗꯣ ꯑꯩꯅ ꯈꯪꯗꯅ ꯑꯩꯁꯨ ꯁꯤꯖꯤꯟꯅꯔꯛꯏꯗꯨꯕ ꯃꯥ ꯃꯥꯗꯨꯣ ꯕꯦꯠ ꯂꯣꯏꯔꯦ ꯍꯥꯏꯗꯅ ꯈꯪꯉꯦꯅ ꯍꯦꯛꯇ ꯃꯨꯛꯄꯤꯅꯦ ꯍꯥꯏꯕ ꯃꯥꯅ
ꯃꯥꯅꯦ ꯃꯨꯄꯤꯅꯦ ꯍꯥꯏ
ꯕꯅ ꯕꯦꯠꯅ ꯌꯨꯅꯤꯚꯔꯁꯤꯇꯤ ꯂꯦꯚꯦꯜ ꯇꯥꯛꯂꯛꯇ꯭ꯔꯤꯁꯦ ꯀꯔꯤꯒꯤꯅꯣ ꯍꯥꯏꯕꯁꯦ ꯃꯥꯅ ꯃꯥꯏꯅ ꯑꯣꯏꯅ ꯇꯥꯛꯂꯛꯏꯁꯦ ꯀꯩꯒꯤꯅꯣ
ꯏꯕꯦꯝꯃ ꯏꯕꯦꯝꯃ ꯑꯗꯨꯒꯅꯦ ꯈꯪꯕ꯭ꯔꯥ ꯃꯥꯅ ꯍꯥꯏꯥꯏꯅꯦ ꯈꯪꯕ꯭ꯔꯥ ꯃꯥꯗꯤ ꯕꯤ ꯑꯦꯠ ꯂꯣꯏꯔꯦꯅꯅꯦ ꯈꯪꯕ꯭ꯔꯥ ꯑꯣꯖꯥꯗ ꯌꯥꯝꯅ ꯃꯨꯛꯄꯅꯦ ꯍꯥꯏꯕ ꯈꯪꯕ꯭ꯔꯥ ꯃꯥ ꯍꯥꯏꯅꯤ ꯃꯩꯔꯥꯕꯅ ꯇꯥꯛꯏꯁꯦꯃ ꯀꯩꯝ ꯈꯪꯗꯦ
ꯏꯃꯥ ꯅꯪꯁꯨ ꯗꯥꯔ ꯈꯦꯛꯇꯇ ꯄꯜꯂꯤ ꯃꯕꯦꯃꯥ ꯑꯩꯅ ꯍꯥꯏ ꯅ ꯃꯥꯕꯨꯗꯤꯅꯦ ꯊꯨꯠꯂꯥꯎꯕꯤꯅꯤ ꯈꯪꯕ꯭ꯔꯥ ꯐꯕꯗꯨꯁꯨ ꯂꯥꯏꯔꯤꯛ ꯁꯨꯄꯥ ꯄꯥꯗꯅ ꯂꯥꯏꯔꯤꯛꯀꯤ ꯄꯦꯖ ꯍꯥꯏꯕ ꯉꯝꯃꯛꯏꯕ ꯃꯤꯗꯨꯅ ꯃꯥꯅ ꯑꯣꯟꯈꯠꯂꯒ ꯑꯁ ꯃꯥ ꯌꯥꯝ ꯃꯥ ꯌꯥꯝ ꯀꯩꯅꯣ ꯌꯥꯝ ꯇꯧꯖꯕꯅꯦ ꯍꯥꯏꯕ ꯃꯥ ꯑꯗꯨꯒꯤ ꯌꯥꯝ ꯅꯞꯆꯅꯤꯡꯕꯅꯦ ꯍꯥꯏꯕ ꯑꯗꯨ ꯎꯝꯁꯁ ꯍꯧꯖꯤꯛ ꯄꯥꯟꯕꯗꯨ ꯍ ꯑꯗꯨ ꯑꯣꯖꯥꯗꯨꯅꯗꯤ ꯃꯥ ꯑꯗꯨ ꯄꯥꯝꯅ ꯏꯟꯊꯣꯛꯄꯤꯔꯛꯄ ꯁꯥꯎꯅꯤꯡꯕ ꯌꯥꯅꯤꯡꯗꯕ ꯃꯥ ꯈꯜꯁꯨꯦ ꯃꯥꯒꯤ ꯐꯦꯕꯔꯤ ꯑꯗꯨꯝ ꯇꯥꯟꯕꯤꯗꯨꯅꯦꯕ ꯃꯣꯏꯗꯤ
ꯃꯥꯅꯦ ꯃꯥꯅꯦ ꯃꯥꯅꯦ ꯃꯥ ꯃꯁꯥꯃꯛꯅ ꯍꯥꯏꯔꯤꯅꯤꯀꯣ ꯑꯩꯗꯤ ꯄꯥꯛꯇꯦ ꯍꯥꯏꯔꯗꯤ ꯅꯞ ꯄ ꯄꯥꯝꯗ
ꯁꯤ ꯏꯕꯦꯝꯃꯥ ꯃꯍꯅꯤ ꯃꯍꯅꯤ ꯃꯍꯥꯅꯤ ꯃꯍꯥꯅꯤ ꯃꯍꯥꯅꯤꯀꯣ ꯏꯣꯏ ꯏꯃꯣꯏꯅ ꯍꯥꯟꯅ ꯑꯁ ꯑꯐꯕ ꯃꯤ ꯅꯠꯇꯦ ꯀꯣꯁ ꯀꯁ ꯇꯨꯈꯠꯆꯩꯗ ꯂꯦꯝꯖꯗꯦ ꯇꯁꯦꯡꯅ ꯍꯥꯏ ꯑꯩꯗꯤ ꯃꯣꯏ ꯑꯦꯝ ꯌꯨ ꯁꯦꯡꯅꯕꯗ ꯑꯩꯗꯤ ꯀꯧꯗꯦ ꯀꯩꯗꯧꯗꯣꯏꯅꯣ ꯀꯣꯛꯀꯥꯟ ꯆꯤꯛꯑꯦꯅ ꯂꯣꯏꯔꯦ ꯃꯥꯁꯇꯔ ꯂꯣꯏꯔꯦ ꯕꯥꯏ
ꯑꯗꯨꯅ ꯍꯥꯏꯁꯦ
ꯃꯁꯂꯣꯗꯤ ꯏ ꯕꯦꯝ ꯃꯁꯜꯂꯣꯗꯤ ꯕꯌꯦ
ꯈꯔꯣꯛ ꯈꯔꯣꯛ ꯈꯔꯣꯛ ꯈꯔꯣꯛ ꯀꯣꯠꯄꯗꯣ ꯑꯗꯨ ꯇꯧꯒ꯭ꯔꯦ ꯍꯥꯏꯕ ꯈꯪꯉꯕ
ꯑꯁ ꯑꯩꯗꯤ ꯅꯝꯕꯔꯒ ꯑꯝꯇ ꯌꯥꯎꯗꯦ ꯅꯝꯕꯔꯒ ꯂꯣꯏ ꯀꯛꯊꯠꯂꯦꯕꯦꯝ ꯍꯥꯟꯅꯗꯤꯁꯨ ꯁꯦꯞ ꯇꯧꯗꯦꯕ ꯀꯩꯗꯧꯕꯒꯤ ꯁꯦꯞ ꯇꯧꯗꯣꯏꯅꯣꯅ
ꯑꯩꯅ ꯇꯁꯦꯡꯅ ꯍꯧꯖꯤꯛ ꯌꯥꯎꯔꯤꯁꯦ ꯃꯤ ꯑꯃ ꯑꯅꯤ ꯈꯛꯇꯪꯅꯦ ꯑꯩꯈꯣꯏ ꯇꯝꯃꯤꯟꯅꯔꯛꯄꯗ
ꯀꯩꯗꯧꯗꯣꯏꯅꯣ ꯅꯝꯕꯔ ꯁꯦꯞ ꯀꯨꯏꯅ ꯊꯝꯗꯅ ꯃꯦꯃꯣ ꯑꯗꯨ ꯂꯥꯏꯕꯛꯅꯁꯨ ꯂꯥꯏꯅ ꯆꯥꯟ ꯑꯗꯨꯅꯁꯨ ꯐꯣꯟꯁꯦ ꯌꯥꯗꯕꯗ ꯂꯣꯏꯅ ꯍꯦꯛ ꯌꯥꯎꯈ꯭ꯔꯦ
ꯑꯗꯨꯕꯨꯅꯦ ꯅꯨꯡꯁꯤꯗꯕ ꯑꯦꯜ ꯀꯦ ꯀꯦꯁꯨ ꯌꯥꯎꯈ꯭ꯔꯕꯅꯦ ꯑꯥꯔ ꯒꯗꯤ ꯌꯥꯍꯧꯔꯤ
ꯑꯣ ꯑꯩꯒꯤꯗꯤ ꯑꯥꯔ ꯌꯥꯎꯗꯕ ꯀꯦꯕꯨꯗꯤ ꯌꯥ ꯍꯧꯔꯤ
ꯎꯝ ꯏꯟꯊꯣꯛꯄ ꯑꯝꯗ ꯊꯝꯃꯤꯍꯦ
ꯂꯥꯏꯔꯤꯛ ꯀꯩꯀꯥꯒꯤ ꯍꯪꯅꯈꯤꯕꯒꯤ ꯌꯥꯎꯈꯤꯕ ꯃꯥꯒꯤꯁꯤꯅ ꯑꯗꯨ ꯑꯗꯨ ꯁꯨꯈ ꯑꯃꯕꯅꯤ ꯀꯦ ꯑꯗꯨ ꯁꯨꯈ ꯑꯃ ꯃꯅꯦ
ꯀꯦꯗꯨꯁꯦ ꯕꯦꯝꯃ ꯀꯛꯈꯤꯕꯅ ꯐꯔꯦꯅꯦ ꯁꯀꯠ ꯁꯀꯠ ꯌꯥꯝ ꯇꯧꯋꯤ ꯌꯥꯝ ꯂꯦꯝꯖꯗꯤ
ꯉꯣꯜꯇ ꯅꯝꯕꯔ ꯄꯤꯌꯣꯅ ꯅꯍꯥꯟꯒꯤꯔꯤ
ꯎꯝ ꯈꯪꯉꯤꯕꯦꯝ ꯑꯃꯗꯨꯅ ꯃꯔ ꯑꯃ ꯁꯥꯎꯕꯅ ꯀꯩꯅꯣ ꯃꯥꯥꯏꯅ ꯇꯧꯁꯤꯕꯣꯅ
ꯑꯗꯨꯅ ꯍꯥꯏꯁꯦ
ꯑꯁ ꯈꯪꯗꯦ ꯈꯪꯗꯦ ꯑꯁ ꯀꯣꯏꯕ ꯑꯃ ꯃꯍꯥꯛꯀꯤꯥꯒꯤ ꯃꯍꯥꯅꯤ ꯃꯁꯤ
ꯑꯣ ꯌꯥꯝ ꯆꯥꯟꯅꯕꯁꯦ ꯗꯤꯟꯗꯨꯒ ꯑꯥꯔ ꯀꯦꯗꯨꯒ ꯑꯔꯤꯕꯤ ꯑꯅꯤꯗꯨꯒ
ꯑꯥꯁꯈ ꯈꯨꯠ ꯁꯥꯟꯅ ꯃꯣꯏ ꯇꯤꯟꯅꯕꯗ ꯌꯥꯝ ꯁꯥꯟꯅꯕꯅꯦ
ꯃꯣꯏ ꯄꯨꯔꯥ ꯒ꯭ꯔꯨꯄꯤꯡ ꯑꯣꯏꯅ ꯑꯃ ꯁꯦꯝ ꯌꯥꯈꯤꯅꯦ ꯍꯥꯏꯕ
ꯃꯥꯅ ꯍꯥꯏꯁꯦ ꯏꯟꯗꯤꯌꯥ ꯅ ꯃꯔꯝ ꯑꯃ ꯄꯩꯁꯥꯁꯦ ꯁꯨꯝ ꯍꯟꯊꯔꯛꯑꯦ ꯁꯨꯝ ꯍꯟꯊꯔꯛꯑꯦ
ꯍꯟꯕꯨꯗꯤ ꯍꯟꯊꯔꯛꯅꯤ ꯑꯗꯨꯕꯨꯗꯤ
ꯏꯟꯗꯤꯌꯥꯁꯤꯅ ꯃꯃꯝ ꯑꯃ ꯀꯩꯗꯧꯔꯦ ꯁꯅꯥꯒꯁꯤꯅ ꯀꯩꯅꯣ ꯄꯩꯁꯥꯒꯁꯤ ꯑꯥ ꯌꯧꯈ꯭ꯔꯦ ꯑꯁ ꯑꯩ ꯀꯩꯅꯣꯕꯨ ꯑꯣꯏꯅ ꯂꯩꯅꯤꯡꯉꯦꯗ ꯁꯅꯥꯕꯨꯣꯏ ꯀꯔꯕꯥꯔ ꯇꯧꯁꯤꯔꯥ ꯈꯪꯗ꯭ꯔꯦ
ꯑꯩꯁꯨ ꯃꯊꯥ ꯁꯥꯖꯔꯤ ꯄꯩꯁꯥ ꯇꯥꯅꯤꯡꯉꯦ
ꯅꯪ ꯄꯁꯇꯤ
ꯏꯕꯦꯝ ꯑꯁꯤꯁꯨ ꯃꯊꯥ ꯁꯥꯔꯤꯌꯦ
ꯁꯤ ꯇꯧꯗꯣꯏꯔꯥ
ꯑꯁ ꯑꯩ ꯇꯁꯦꯡꯅ ꯍꯥꯏꯒꯦꯀꯣ ꯑꯩꯈꯣꯏ ꯑꯣꯖꯥ ꯃꯩꯔꯥꯕꯗꯣ
ꯎꯝ
ꯑꯗꯨꯅꯗꯤ ꯈꯔ ꯀꯩ ꯍꯥꯏꯅꯤ ꯍꯩꯕ ꯍꯦꯜꯂꯤꯗꯅ
ꯅꯪꯒꯤ ꯄꯤ ꯄꯔꯒ ꯆꯥꯟꯅꯔꯗꯤ ꯇꯧꯕ
ꯍꯣꯏ ꯑꯗꯨꯕꯨꯗꯤ ꯑꯩꯒꯤ ꯇꯄꯩꯒꯗꯤ ꯆꯅ ꯍꯥꯏꯗꯅ ꯑꯗꯨꯒ ꯍꯧꯖꯤꯛ ꯍꯧꯖꯤꯛ ꯀꯧꯔꯤ ꯋꯥꯅꯤꯁꯦ ꯑꯣꯖꯥ ꯑꯅꯤꯁꯦ ꯉꯔ ꯀꯩꯅꯣꯒ ꯁꯣꯔꯃꯪꯒꯣꯜꯒ ꯖꯤꯇꯖꯤꯒꯅꯦꯕꯣ
ꯑꯣ ꯑꯁꯨꯝ ꯒꯅꯤꯗ
ꯑꯗꯨꯅ ꯑꯩꯁꯦ ꯇꯁꯦꯡꯅ ꯊꯥꯖꯅꯤꯡꯕ ꯍꯥꯏꯕ ꯀꯧꯒꯦꯔ
ꯃꯣꯏ ꯑꯅꯤꯒꯤ ꯑꯣꯏꯇꯥꯔ ꯀꯩꯗꯧꯔꯅꯤ ꯁꯥꯔ ꯁꯨꯔ ꯃꯪꯒꯣꯜ ꯁꯨꯔ ꯃꯪꯒꯣꯜꯒꯤꯁꯦ ꯃꯥꯅ ꯁꯥꯔꯖꯤꯖꯤꯅ ꯋꯥꯔꯤ ꯁꯥꯟꯅꯈꯤꯗ ꯁꯥꯏꯀꯣꯂꯤꯡꯒꯁꯇꯤꯛꯇꯣ ꯍꯥꯏꯐꯦꯠꯇꯤ ꯃꯥ ꯁ ꯁ ꯁꯔ ꯁꯨꯝ ꯃꯪꯒꯨꯝ ꯃꯈꯥ ꯇꯧꯔꯒ ꯃꯥ ꯑꯗꯨꯝ ꯇꯥꯟꯅꯕꯗꯤ ꯌꯥꯅꯤ ꯀꯥꯏꯅꯗꯤ ꯍꯥꯏꯈꯤꯕꯅ ꯑꯗꯣ ꯗꯥꯏꯔꯦꯛ ꯗꯥꯏꯔꯦꯛ ꯑꯣꯏꯅ ꯇꯝꯃꯛꯇꯕꯅꯤꯅ ꯍꯥꯏꯗꯤ ꯗꯥꯏꯔꯦꯛ ꯇꯝꯃꯛꯇꯕꯩ ꯅꯠꯇꯦ ꯍꯥꯏꯗꯤ ꯗꯥꯏꯔꯦꯛ ꯑꯣꯏꯅ ꯄꯦꯄꯔꯗꯨꯒꯤ ꯑꯣꯖꯥꯅ ꯍꯥꯏꯅ ꯂꯩꯔꯛꯇꯕꯅꯤꯅꯀꯣ ꯑꯗꯨꯒꯤ ꯑꯃꯨꯛ ꯇꯥꯟꯕꯅ ꯑꯗꯨ ꯄ꯭ꯂꯁ ꯇꯞ ꯑꯗꯨꯒꯤꯁꯨ ꯅꯠꯇꯕꯤꯗ ꯎꯝ ꯂꯥꯏꯔꯤꯛꯇꯨ ꯑꯩꯅ ꯑꯃꯨꯛ ꯌꯥꯝ ꯄꯥꯈꯤꯕꯩꯗꯤ ꯑꯗꯨ ꯄꯥꯕ ꯐꯕ ꯌꯧꯗ꯭ꯔꯤꯕꯅꯤꯅ ꯍꯧꯖꯤꯛꯇꯤ ꯑꯩꯈꯣꯏ ꯆꯝꯃꯛꯇꯕꯅꯤꯅ ꯋꯥꯅ ꯑꯃꯨꯛ
ꯋꯥꯗꯤ ꯋꯥꯅꯤ ꯑꯗꯨꯅꯁ ꯍꯥꯏꯖꯦ ꯫
ꯍꯧꯖꯤꯛ ꯈꯜꯂꯦ ꯑꯩꯖꯦ ꯀꯗꯥꯏꯗ ꯇꯧꯗꯣꯏꯅꯣ ꯈꯪꯗꯦ ꯑꯗꯒꯤ ꯈꯪꯗ꯭ꯔꯑꯦ ꯕꯦꯝꯃꯥ ꯑꯁ
ꯇꯁꯦꯡꯅ ꯑꯦꯝ ꯌꯨꯗ ꯇꯧꯒꯦꯅ ꯈꯟ ꯇꯥꯔꯒꯗꯤ ꯗꯤ ꯃꯩꯔꯥꯕ ꯂꯩꯔꯦꯀꯣ ꯑꯩ ꯁꯤꯟꯇꯦꯛ ꯁꯃꯗꯤ ꯁꯨꯛꯍꯩ ꯍꯩꯅꯗꯕꯅꯤꯅ ꯑꯣꯖꯥ ꯂꯂꯤꯠꯇꯣ ꯐꯔꯁꯨ ꯍꯥꯏꯗꯤ ꯑꯣꯖꯥꯗꯨꯅ ꯐꯔꯁꯨ ꯑꯩꯅ ꯍꯩꯅꯗꯕ ꯑꯣꯏꯔ ꯕꯅꯤꯅ ꯑꯣꯏꯔꯔꯣꯏ ꯍꯥꯏꯕ꯫ ꯑꯗꯒꯤꯗꯤ
ꯖꯥꯠ ꯄꯥꯎꯅ ꯃꯔꯝꯗ ꯖꯥꯠ - ꯖꯥꯠ ꯇꯥꯔꯤ ꯕꯥ ꯑꯝ ꯌꯨ ꯖꯤꯟ ꯃꯔꯣꯟ ꯑꯃ꯫ ꯑꯐꯕ ꯑꯝꯇ ꯑꯣꯏꯗ꯭ꯔꯦ꯫
ꯏꯕꯦꯝꯃ ꯖꯥꯠ ꯖꯥꯇꯤ ꯌꯥꯝ ꯇꯥꯏ ꯍꯥꯏꯕ꯫
ꯈꯪꯗꯦ ꯕꯦꯝꯃꯁ ꯑꯔꯤꯕꯒꯖꯤ ꯖꯥꯠ - ꯖꯠꯅꯤ꯫
ꯁꯦꯟꯇꯤꯅꯔꯤ ꯍꯣꯜꯗꯣ
ꯑꯥ꯫
ꯑꯗꯨꯗꯒ ꯀꯔꯤ- ꯀꯔꯤꯅꯣ ꯌꯥꯝ ꯊꯦꯡꯅꯩꯅ ꯐꯥꯔꯦꯅ ꯌꯥꯝ ꯇ ꯇꯥꯏꯌꯦ
ꯃꯥ ꯑꯩꯗꯤ ꯈꯪꯗꯦ ꯑꯗꯨꯝꯗꯤ ꯑꯩꯩ ꯇꯥꯁꯦꯡꯅ ꯫ ꯈꯪꯍꯧꯗꯦ ꯑꯃꯗꯤ ꯇꯥꯈꯤ꯫ ꯄꯨ꯭ꯔꯥꯎ ꯑꯣꯄꯟꯗ ꯀꯩꯅꯣ ꯂꯩꯔꯝꯕꯅꯤ
ꯑꯣ ꯑꯩ ꯍꯥꯏꯔꯛꯀꯦ ꯆꯤꯟꯅ ꯂꯛꯁꯃꯤ ꯑꯦ ꯂꯛꯁꯃꯤꯅ ꯂꯤꯔꯛꯄ ꯋꯥꯔꯤꯅꯦꯕ
ꯑꯥ
ꯀꯩꯅꯣ ꯇꯧꯋꯤ ꯍꯥꯏꯗꯤ ꯀꯥꯔ ꯃꯅꯨꯡꯗꯣ
ꯑꯣ ꯂꯛꯁꯃꯤ ꯂꯤꯔꯛꯄꯗꯣ ꯑꯩꯅ ꯈꯟꯒꯁꯤꯒꯣ ꯃꯥꯟꯅꯗꯨꯅꯤ ꯀꯥꯔ ꯃꯅꯨꯡ ꯇꯧꯔꯝꯕꯗꯨ ꯅꯠꯇ꯭ꯔꯣ ꯁꯦꯀ꯭ꯌꯨꯔꯤꯇꯤꯅ ꯐꯥꯕꯗꯣ ꯋꯥꯀꯤꯡꯁꯦ ꯆꯠ ꯆꯔꯝꯃꯤꯅꯦ ꯍꯥꯏꯕ ꯑꯩꯁꯦ ꯏꯀꯥꯏꯕꯅ ꯂꯣꯏꯔꯕꯅꯦ ꯑꯩ
ꯑꯩꯁꯨ ꯇꯁꯦꯡꯅꯧ ꯀꯣꯏꯆꯠ ꯀꯣꯏꯆꯠ ꯀꯣꯏꯆꯠ ꯀꯣꯏꯆꯠꯀ ꯆꯠꯂꯦ ꯍꯥꯏꯕ ꯑꯗꯨꯒ ꯋꯥꯔꯤ ꯃꯌꯥꯝꯁꯦ ꯇꯥꯔꯛ ꯀꯥꯟꯗꯗꯤ ꯑꯩꯗꯤ ꯈꯪꯉꯛꯑꯕ ꯑꯗꯒꯤꯗꯤ ꯂꯣꯏꯔꯦ
ꯇꯨꯀꯠꯆꯩꯗ ꯂꯦꯝꯖꯗꯦ ꯌꯥꯝ ꯕꯦꯝꯃ ꯍꯧꯖꯤꯛꯁꯨꯅꯦ ꯑꯩꯈꯣꯏ ꯑꯦꯝ ꯌꯨ ꯋꯀꯤꯡ ꯆꯠꯂꯨꯔꯤꯅꯤ ꯏꯕꯦꯝꯃ ꯑꯦꯁ ꯀꯄꯜꯁꯤꯡꯅꯕꯨꯅꯦ ꯑꯦꯁ ꯃꯤꯠꯀ ꯃꯤꯠꯀ ꯀꯩꯅꯣꯃ ꯃꯤꯠꯀ ꯆꯪꯉꯦ ꯏꯕꯦꯝ
ꯑ ꯃꯔꯛ ꯁꯤꯗꯖꯨꯅꯦ ꯅꯦ ꯍꯧꯖꯤꯛꯀꯤ ꯀꯦꯒꯤ ꯅꯨꯄꯤꯗꯣ
ꯎꯝ
ꯊꯣꯛꯂꯛꯏꯕꯅꯤꯗꯣ ꯃꯀꯛ ꯑꯃꯒ ꯁꯦꯠꯂꯒ ꯃꯀꯛꯇꯨ ꯁꯦꯠ ꯍꯣꯁꯇꯦꯜꯗꯒꯤ ꯎꯝ ꯀꯦ ꯗꯨ ꯎꯅꯕ ꯍꯣꯁꯇꯦꯜ ꯂꯩꯕꯅꯤ ꯀꯦꯗꯨ ꯎꯅꯖꯗꯣꯏꯕ
ꯎꯝ ꯎꯝ
ꯀꯦꯗꯨꯁꯨꯅꯦ ꯕꯥꯏꯛꯀ ꯖꯥ ꯊꯧꯔꯛꯑꯅꯤ ꯃꯥꯥꯏ ꯒꯥꯔꯤ ꯃꯆꯥ ꯑꯃ ꯂꯩꯕꯗꯣ ꯑꯗꯨꯗ ꯁꯠ ꯁꯠ ꯀꯥꯈꯠꯈ꯭ꯔꯒꯅꯤ ꯇꯨꯀꯠꯆꯩꯗ ꯂꯦꯝꯖꯗꯦ ꯌꯥꯝꯅ ꯍꯩꯅꯗꯤ ꯑꯩꯗꯤ ꯑꯩꯗꯤ ꯃꯁꯛꯄꯨ ꯀꯥꯎꯔꯦ ꯌꯥꯝ ꯅꯨꯡꯉꯥꯏꯖꯔꯦꯅ ꯈꯜꯂꯝ
ꯍꯥꯏꯗꯤ
ꯑꯗꯣ ꯑꯩ ꯅꯨꯄꯥ ꯑꯩ ꯅꯨꯄꯥꯗꯣ ꯑꯦꯝ ꯌꯨꯗ ꯎꯅꯔꯛꯑꯦꯕꯀꯣ ꯑꯁꯥꯐꯠ ꯁꯥꯕꯪꯒꯨꯝꯕ ꯆꯥꯏꯔꯒ ꯈꯣꯠꯂꯒ ꯀꯣꯏꯆꯠ ꯀꯣꯏꯆꯠ ꯀꯣꯏꯆꯠ ꯑꯩꯅ ꯄꯨꯕꯤꯔꯅꯤ
ꯑꯣ ꯃꯤꯁꯤꯡꯁꯦ ꯋꯥꯈꯜꯗꯣ ꯐꯖꯅ ꯈꯜꯂꯛꯑꯦ ꯍꯥꯏꯕ ꯃꯣꯏꯗꯤꯅꯦ ꯐꯠꯇꯅ ꯈꯜꯂꯦ ꯍꯥꯏꯕ
ꯈꯜꯂꯦ ꯍꯥꯏꯕ
ꯇꯠꯀꯣꯁꯦ ꯑꯗꯨ ꯑꯩꯈꯣꯏ ꯀꯅꯅ
ꯍꯧꯖꯤꯛꯀꯥꯟꯁꯦ ꯍꯥꯏꯗꯤ ꯑꯗꯨꯒꯨꯝꯕ ꯋꯥꯔꯤ ꯃꯌꯥꯝꯗꯣ ꯇꯥꯔꯨꯔꯕꯅꯤꯅ ꯄꯨꯁꯜꯂꯛꯇꯧꯒ ꯇꯜꯂꯦ ꯍꯥꯏꯕ ꯑꯦꯝ ꯌꯨꯗ
ꯑꯁ ꯀꯩꯅꯣ ꯌꯥꯏ ꯑꯗꯨꯝ ꯁꯤ ꯂꯩꯔꯤꯕꯣ ꯑꯃꯗꯣ
ꯂꯩꯇꯦꯍꯦ ꯀꯨꯏꯔꯦ ꯆꯠꯀꯈꯤꯕ
ꯆꯠꯈ꯭ꯔꯕ ꯀꯦꯔꯂꯥꯔꯣ ꯀꯩꯅꯣꯝ ꯑꯣꯏꯗꯥꯏꯅꯦ ꯅꯠꯇꯦ
ꯑꯟꯏꯟꯇꯦꯜꯂꯤꯖꯤꯕꯜ ꯑꯥ ꯇꯦꯂꯪꯒꯅꯥ
ꯑꯁ ꯏꯟꯊꯣꯛꯄꯂꯝꯃꯝꯅꯤ ꯅꯪꯁꯦ
ꯎ ꯑꯗꯨꯏꯁꯨ ꯁꯤꯗ ꯂꯩꯇꯦꯍꯦ ꯃꯥ ꯍꯧꯖꯤꯛ ꯀꯥꯏ ꯆꯠꯈ꯭ꯔꯤ ꯈꯪꯕ꯭ꯔꯥ
ꯀꯥꯏꯆꯠꯈ꯭ꯔꯒꯦ
ꯀꯣꯔꯤꯌꯥ ꯀꯣꯔꯤꯌꯥ
ꯀꯩꯗꯧꯕ ꯃꯥꯗꯤ
ꯃꯥꯁꯇꯔ
ꯑ
ꯑꯩ ꯀꯣꯔꯤꯌꯥꯗ ꯆꯠꯈ꯭ꯔꯅꯤ
ꯆꯠꯈꯣ ꯆꯠꯈ꯭ꯔꯣ
ꯑꯗꯨꯅꯤ ꯀꯔꯤ ꯏꯁꯀꯣꯂꯥꯔꯁꯤꯞꯅꯣ
ꯄꯤ ꯑꯦꯁ ꯗꯤꯒꯤ ꯃꯥꯁꯇꯔꯒꯤꯁꯨ ꯌꯥꯎꯅ ꯀꯧꯕꯅꯦ
ꯏꯁ꯭ꯀꯣꯂꯔꯁꯤꯞ
ꯎꯝ ꯌꯦꯡꯉꯣ
ꯀꯥꯏꯗ ꯑꯩꯒꯤ
ꯑꯣꯟꯂꯥꯏꯟꯗ ꯊꯥꯒꯠꯄꯅꯦ ꯑꯗꯨꯝ ꯊꯤꯌꯣ ꯒꯨꯒꯜꯗ
ꯍꯩꯃꯥ ꯑꯩ ꯑꯝꯇ ꯊꯥꯖꯟ ꯇꯥꯔꯦ
ꯂꯣꯏꯒ꯭ꯔꯕꯗꯤ ꯈꯪꯗꯦ ꯑꯝꯇ ꯌꯦꯡꯉꯨ ꯁꯠ ꯁꯠ ꯌꯥꯝꯎꯅ
ꯍꯩꯃꯥ
ꯑꯩꯁꯨ ꯅꯍꯥꯟ ꯀꯩꯅꯣꯗꯩꯅꯦ ꯐꯦꯁꯕꯨꯛꯇꯔꯣ ꯀꯩꯅꯣꯝ ꯊꯦꯡꯅꯔꯝꯃꯦ ꯑꯗꯨꯒꯤ ꯒꯨꯒꯜꯗ ꯆꯤꯡꯉꯝꯕꯅꯦ
ꯀꯔꯤꯍꯥꯏꯅ
ꯄꯤ ꯑꯗꯨꯝ ꯊꯤꯌꯥꯅꯤ
ꯊꯤꯔꯒꯧ ꯊꯤꯔꯒꯦ ꯋꯥ ꯆꯥꯕꯦꯡ ꯆꯥꯕꯦꯡꯉꯥꯡꯉꯛꯑꯣꯅꯦ ꯄꯩꯁꯥ ꯀꯛꯈꯤꯅꯤꯅꯦ
ꯈꯪꯗꯦ ꯑꯁ ꯂꯧꯔꯤ ꯃꯌꯥꯝꯁꯦ ꯀꯣꯛ ꯀ ꯉꯥꯎꯋꯦ ꯄꯦꯁ ꯇ꯭ꯋꯦꯟꯇꯤ ꯁꯤꯛꯁ ꯇ꯭ꯋꯦꯟꯇꯤ ꯇ꯭ꯋꯦꯟꯇꯤ ꯁꯤꯛꯁꯀꯤ ꯀꯧꯗꯤ ꯀꯧꯏ ꯋꯤꯁꯀꯕꯔ ꯇ꯭ꯋꯏꯤꯁꯟꯅꯤꯌꯔ ꯐꯤꯁ ꯀꯔꯝ ꯀꯥꯟꯒꯤꯅꯣ ꯅꯣꯇꯤꯁꯅꯣꯗꯤ ꯈꯪꯗ꯭ꯔꯦ ꯇꯋꯦꯟꯇꯝ ꯇꯋꯦꯟ
ꯃꯩꯇꯩꯩ ꯂꯣꯟꯣꯟꯗ ꯉꯥꯡꯕꯤꯌꯣ ꯃꯩꯇꯩꯂꯣꯟꯗ
ꯀꯧꯗꯤ ꯀꯧꯕꯅꯦ ꯐꯨꯂꯤꯞ ꯐꯟꯗꯦ ꯄꯩꯁꯥꯒ ꯃꯌꯥꯝ ꯌꯥꯝꯃꯤꯅꯤꯍꯦ ꯃꯣꯏꯁꯦ ꯑꯁ ꯋꯥꯎ ꯑꯗꯨ ꯏꯟꯗꯤꯌꯥꯒꯤꯒ ꯀꯔꯦꯟꯁꯤꯒ ꯀꯌꯥꯝ ꯈꯦꯠꯅꯗꯣꯏꯅꯣ ꯈꯪꯗꯤꯌꯦ ꯃꯣꯏꯖꯦ
ꯈꯪꯗꯦꯗ
ꯑꯁ ꯈꯪꯗꯦ ꯖꯥꯖꯠ ꯌꯥꯝ ꯇꯧꯋꯤꯗ ꯑꯦꯝ ꯏꯌꯨꯁꯤꯗꯅ ꯃꯔꯣꯟ ꯑꯃ ꯑꯗꯒꯤ ꯕꯤ ꯑꯦꯁꯤꯅ ꯃꯔꯣꯝ ꯑꯃ ꯀꯩꯗꯧꯔꯦ ꯍꯥꯏꯕꯅꯣ ꯃꯣꯏꯖꯤꯕꯣ ꯕꯤꯁꯤꯗꯣ ꯑꯃꯃꯨꯛ ꯁꯤꯜ ꯑꯃꯃꯨꯛ ꯂꯧꯊꯣꯛꯇꯣꯏꯒꯤ ꯏꯗꯨꯀꯦꯁꯟꯖꯤꯕꯨ ꯏꯁꯇꯨꯗꯦꯟ ꯌꯨꯅꯤꯌꯟꯅꯒ ꯀꯩꯅꯣ ꯄꯥꯏꯔꯕꯣ ꯑꯦꯗꯃꯤꯅꯤꯁꯇ꯭ꯔꯦꯁꯟꯖꯤꯕꯨ ꯑꯦ ꯀꯩꯅꯣꯒꯤ ꯑꯦꯝ ꯌꯨꯒꯤ ꯀꯩꯅꯣ ꯃꯣꯏꯖꯦ ꯑꯁꯨꯛ ꯌꯥꯝ ꯒꯌ꯭ꯥꯟ ꯇꯥꯗ꯭ꯔꯤꯁꯤꯕꯨ ꯍꯣꯏ ꯏꯁꯇꯨꯗꯦꯟ ꯌꯨꯅꯤꯌꯟ ꯂꯦꯕꯤꯒ ꯑꯩꯈꯣꯏꯁꯨ ꯈꯔ ꯅꯨꯡꯉꯥꯏꯖꯩꯅꯦ ꯍꯥꯏꯕꯕꯣ ꯅꯨꯡꯉꯥꯏꯅ ꯀꯦꯝ ꯀꯥꯟꯅ ꯐꯪꯗꯦ ꯃꯣꯏꯅ ꯄꯩꯁꯥ ꯂꯧꯒꯤꯅꯤ ꯁꯥꯥ ꯍꯥꯏꯗꯤ ꯃꯣꯏꯗꯤ ꯃꯤꯗꯤ